ꯑꯣ ꯇꯥꯏ ꯇꯥꯏ ꯀꯩꯗꯧꯔꯤꯅꫭ
ꯔꯦꯁ ꯇꯧꯔꯤ ꯑꯩꯅ ꯊꯕꯛ ꯆꯠꯂꯒ ꯂꯥꯛꯄ
ꯀꯔꯤ ꯊꯕꯛ ꯁꯨꯕ꯭ꯔꯣ ꯊꯕꯛ ꯌꯥꯝ ꯀꯟꯕ ꯃꯥꯜꯂꯦꯀꯣ
ꯍꯣꯏ ꯑꯩꯈꯣꯏꯗꯤ ꯀꯟ ꯉꯥꯛꯇꯅꯦ ꯍꯣꯏ ꯀꯟꯗ꯭ꯔꯗꯤ ꯊꯕꯛ ꯀꯟꯗ꯭ꯔꯗꯤ ꯀꯔꯤ ꯆꯥꯒꯦꯔꯣ ꯂꯧ ꯆꯠꯄꯅꯤꯗ ꯍꯝ ꯑꯁ ꯅꯪꯒꯤ ꯚ‌ꯣꯏꯁꯁꯦ ꯃꯨꯛ ꯇꯥꯗ꯭ꯔꯦ ꯑꯣ ꯑꯁ ꯀꯨꯏꯔ‌ꯦꯗ ꯈ‌ꯣꯏꯗꯤ ꯆꯥꯕ
ꯀꯩ ꯏꯟꯁꯥꯡ ꯆꯥꯒꯦ
ꯋꯥ ꯉꯁꯤꯗꯤ ꯉꯥ ꯆꯥꯏꯗ
ꯑꯁ ꯌꯥꯝ ꯍꯥꯎꯏ ꯅꯦꯍꯦ ꯆꯥꯕ ꯂꯥꯛꯀꯦ ꯀꯔꯤ ꯊꯕꯛ ꯁꯨ ꯁꯨꯕꯔꯣ ꯅꯪꯕꯣ
ꯑꯩꯗꯤ ꯐꯥꯔꯃꯤꯡ ꯇꯧꯋꯦ
ꯑꫭ ꯑꫭ
ꯂꯩꯂꯩꯕ ꯊꯕꯛ ꯑꯗꯨꯃꯥꯏꯅ ꯁꯨꯔꯦꯗ ꯊꯕꯛ ꯊꯤꯕ ꯒꯨꯝꯅꯀꫭ
ꯑꯥ ꯑꯥ ꯊꯕꯛ ꯀꯟꯕꯗꯤ ꯐꯕꯅꯦ
ꯑꯍ ꯅꯣꯏꯗꯤ ꯀꯔꯤ ꯆꯥꯔꯦ
ꯑꯩꯈꯣꯏꯗꯤ ꯊ‌ꯣꯡ ꯊꯣꯡꯉꯒ ꯂꯩꯔꯤꯌꯦ ꯑꯩ ꯑꯁ ꯑꯥꯎ ꯊ‌ꯣꯡꯅꯩꯑꯦꯗ ꯅꯣꯡ ꯆꯨꯕꯒꯤꯀꯣ ꯑꯁ ꯑꯩ ꯑꯗꯨꯒꯤ ꯇꯟꯕ ꯑꯗꯨꯒꯤ ꯇꯞꯅ ꯊꯣꯡꯉꯒ ꯆꯥꯒꯦ ꯇꯧꯔꯤꯕ
ꯑ ꯃꯥꯥꯜꯂꯦ ꯗꯨꯗꯤ
ꯅꯠꯇꯦꯗ ꯆꯤꯡꯗꯅꯤꯗ
ꯑꯣ ꯊꯦꯡꯃꯟꯗ꯭ꯔꯣ ꯍꯧꯖꯤꯛꯇꯤ ꯅꯨ ꯅꯨꯃꯤꯠ ꯇꯪꯈꯥꯏ ꯍꯦꯟꯈ꯭ꯔꯦꯅ
ꯑꯁ ꯁꯦꯟ ꯁꯦꯟꯗꯨꯗ ꯂꯥꯟꯗ꯭ꯔꯗꯤ ꯌꯥꯏꯗ
ꯕꯔꯦꯛꯐꯥꯁ ꯗꯃꯥ ꯆꯥꯝꯔꯝ
ꯕꯔꯦꯛ ꯕꯔ‌ꯦꯛꯐꯥꯁ ꯁꯣꯏꯗ꯭ꯔꯦ ꯀꯩꯗꯣ ꯕ꯭ꯔꯦꯛꯐꯥꯁꯁꯤ ꯇꯧꯕ ꯇꯥꯕꯅꯤꯅ
ꯃꯌꯥꯡꯁꯤꯡꯒꯨꯝꯅ ꯉꯔꯥꯡꯒꯤ ꯆꯥꯖꯤꯛꯇ ꯗꯃꯥ ꯗꯃꯥ
ꯏꯁ ꯃꯌꯥꯡ ꯈꯛꯇ ꯕ꯭ꯔꯦꯛꯐꯥꯁ ꯆꯥꯅꯕ꯭ꯔꯣ
ꯃꯗꯨꯒꯤ ꯅꯠꯇꯕ ꯃꯌꯥꯡꯁꯤꯡꯗꯣ ꯆꯖꯤꯛ ꯗꯨꯃꯥꯏꯅ ꯂꯥꯛ ꯆꯥꯒꯜꯂꯦ ꯍꯥꯏꯕꯅꯤꯗ
ꯑꯥ ꯑꯗꯨ ꯑꯣꯏꯔꯁꯨ ꯃꯌꯥꯡꯒ ꯑꯩꯒ ꯈꯦꯠꯅꯩꯗꯣ ꯑꯩꯒꯤ ꯕꯔꯦꯛꯐꯥꯥꯁꯗꯤ ꯇꯨꯡꯉꯥꯜꯔ‌ꯦ ꯏꯁꯄꯤꯁ‌ꯦꯜ ꯌꯥꯝ ꯨꯂꯨꯕ
ꯇꯟꯗ꯭ꯔ ꯕ꯭ꯔꯦꯠꯀ ꯆꯥꯒ ꯁꯪꯒꯣꯝꯒ
ꯑꯁ ꯑꯗꯨꯅ ꯅꯨꯡꯉꯥꯏꯕꯅꯤꯅꯦ ꯑꯗꯨ ꯆꯥꯔꯗꯤ ꯌꯥꯝ ꯆꯥꯗ꯭ꯔꯁꯨ ꯌꯥꯏꯗ ꯁꯥꯠꯂ‌ꯦ ꯁꯥꯒꯨꯝꯕ ꯑꯣꯏꯔꯗꯤ ꯆꯥꯛ ꯌꯥꯝ ꯆꯥꯡꯕꯀꯣ ꯁꯧꯒꯔꯤꯒꯨꯝꯕ ꯊꯣꯡꯔꯗꯤ ꯆꯥꯛ ꯆꯥꯗ꯭ꯔꯁꯨ ꯁꯤ ꯌꯥ
ꯑꯁ ꯑꯩꯈꯣꯏꯗꯤ ꯑꯗꯨꯃꯥꯏꯅ ꯇꯧꯗ‌ꯦꯗ
ꯐꯩꯅ ꯑꯗꯨꯗꯤ ꯅꯣꯏꯗꯤ ꯅꯨꯄꯥꯅꯤꯅ ꯀꯩꯅꯣ ꯄꯪ ꯆꯥꯗ ꯆꯥꯔꯒ ꯍꯛꯆꯥꯡ ꯐꯔꯗꯤ ꯐꯔꯦ ꯀꯩꯅꯣ ꯅꯨꯄꯤꯅ ꯅꯨꯄꯤꯒ ꯃꯥꯅꯥꯕ ꯌꯥꯕ꯭ꯔꯥ
ꯃꯥꯅꯗꯗꯤ
ꯅꯨꯄꯥꯅ ꯏꯟꯁꯥꯡ ꯈꯜꯂꯗꯤ ꯑꯣꯏꯔꯔꯣꯏ
ꯌꯦꯟꯁꯥꯡ ꯍꯥꯎꯕ꯭ꯔꯁꯨ ꯍꯥꯎꯗ꯭ꯔꯁꯨ ꯑꯩꯗꯤ ꯑꯩꯒꯤ ꯂꯤꯃꯤꯠ ꯃꯨꯛꯀꯣ ꯑꯗꯨꯃꯥꯏꯅ ꯂꯩꯌꯦ
ꯑꯝ
ꯃꯤ ꯑꯇꯣꯞꯄꯁꯤꯡꯗꯤ ꯅꯪꯗꯤ ꯑꯗꯨꯃꯥꯏꯅ ꯇꯧꯔꯝꯔꯣꯏꯗ ꯁꯥ ꯊ‌ꯣꯡꯉꯗꯤ ꯐꯖꯅ ꯐꯖꯅ ꯆꯥꯔꯝꯅꯤ ꯑꯩ ꯈꯪꯉꯦ
ꯑꯩꯔ‌ꯣ
ꯎꯝ
ꯑꯁ ꯇꯥꯕꯅꯦꯍꯦ
ꯅꯪꯒꯤ ꯋꯥꯍꯩꯗꯨꯗꯤꯀꯣ ꯁꯒ꯭ꯔꯤ ꯊꯣꯡꯗꯤ ꯆꯥꯔꯔꯣꯏꯕ ꯈꯤꯇꯪ ꯆꯔꯛꯔꯒ ꯑꯗꯨꯃꯥꯏꯅ ꯇꯣꯛꯈ꯭ꯔꯅꯦꯕ
ꯁꯥꯁꯨ ꯌꯥꯝ ꯆꯥꯕ ꯅꯠꯇꯦꯗ ꯑꯥꯎ ꯑꯥꯎ ꯍꯣꯏ ꯍꯣꯏ ꯌꯥꯝ ꯐꯔꯦꯅꯦ ꯑꯗꯨꯗꯤ
ꯦꯛ꯭ꯔꯥꯎ ꯌꯥꯝ ꯑꯃꯇꯕꯪ
ꯑꯥꯎ ꯌꯦ ꯇꯔꯦ ꯌꯥꯗ꯭ꯔꯦ ꯃꯤ ꯌꯥꯝꯃꯅꯤꯅꯁꯨꯣ
ꯀ ꯍꯜꯁꯦ
ꯎꯝ ꯀꯍꯅꯣ ꯁꯦ
ꯀꯝꯄꯤꯇꯁꯟꯗꯤ ꯌꯥꯝ ꯀꯨꯏꯔꯣꯏ ꯑꯩꯅ ꯀꯩꯅꯣ ꯗꯨꯔꯦꯁꯟꯗ ꯑꯩꯅ
ꯑꯩꯁꯨ ꯇꯣꯡꯗꯦꯕ ꯅꯪꯁꯨ ꯉꯍꯥꯛ ꯇꯣꯡꯗꯦꯕ ꯃꯥꯡꯍꯟꯂꯣꯏꯁꯦꯕ ꯅꯠꯇ꯭ꯔꯣ ꯑꯩꯅ ꯍꯥꯏꯕ ꯆꯨꯝꯗ꯭ꯔꯣ
ꯆꯃꯦ ꯆꯣꯃꯦ ꯅꯣꯏꯗꯤ ꯆ ꯅꯗꯥ ꯄꯣꯄ꯭ꯔꯣ
ꯀꯔꯤꯦ
ꯅꯆꯤꯟ ꯅꯅꯥꯎ ꯀꯌꯥꯔꯣ
ꯑꯁ ꯈꯔꯗꯤ ꯃꯉꯥꯅꯦ
ꯌꯥꯃꯤꯅꯦ
ꯍꯣꯏ ꯌꯥꯝꯃꯦ ꯂꯨꯄꯥ ꯑꯍꯨꯝ ꯂꯨꯄꯥ ꯑꯦ ꯅꯨꯄꯤ ꯑꯅꯤ ꯅꯨꯄꯤꯁꯤꯡꯗꯤ ꯌꯨꯝ ꯂꯣꯏ ꯄꯥꯡꯈ꯭ꯔꯦꯗ ꯂꯨꯄꯥ ꯑꯍꯨꯝ ꯈꯛꯇ ꯉꯥꯏꯈꯔꯦ
ꯀꯅꯣ ꯅꯪꯗꯤ ꯄꯥꯟꯗ꯭ꯔꯤꯕꯣ
ꯑꯩ ꯀꯟꯅ ꯊꯤꯔꯤꯌꯦ
ꯊꯣ ꯊꯒ
ꯍꯣꯏ ꯊꯤꯔꯤꯕꯔꯤꯕ ꯊꯤꯔꯤꯕꯔꯤꯕ ꯁꯔꯁ ꯇꯧꯔꯤꯕꯕ ꯐꯥꯡꯗ꯭ꯔꯤꯕ
ꯑ ꯐꯪ
ꯃꯇꯦꯡ ꯄꯥꯡꯕꯤ ꯑꯣꯏꯅꯅꯦ
ꯄꯥꯡꯃꯤꯜꯒꯦ ꯄꯥꯡꯥꯡꯃꯤꯜꯒꯦ
ꯏꯊꯟꯇ ꯊꯤꯕ ꯍꯩꯗ꯭ꯔꯦ
ꯎꯝ ꯇꯤꯕꯣ ꯋꯥ ꯄꯨꯔꯅꯦ
ꯏꯃꯟꯗꯅ ꯈꯝꯕꯥꯅ ꯇꯥꯗꯧꯔꯤ ꯑꯩꯈꯣꯏ
ꯀ ꯀ ꯑꯁꯕ ꯔꯔꯕꯣ
ꯑꯗꯨ ꯃꯥꯏꯅꯁꯨ ꯍꯪꯕꯣꯏꯁꯦ ꯑꯗꯨꯗ ꯔꯣꯜꯁ ꯅꯠꯇꯦꯕ
ꯍꯇ ꯀꯕ ꯀꯣ
ꯑꯝ ꯏꯟꯗ ꯔꯦꯛꯇ ꯃꯥꯏ ꯍꯥꯏꯕꯤꯗ ꯀꯩꯅꯩꯅꯣ ꯈꯤꯇꯪ ꯈꯤꯇꯥꯡ ꯈꯤꯇꯪ ꯈꯤꯇꯥꯡ ꯅꯤꯡꯆꯨ
ꯆ ꯂ ꯆꯨꯅꯦꯍꯦ ꯆꯨꯕꯒꯤ ꯑꯗꯨꯅꯦꯕ ꯍꯖꯥꯔꯁꯦ
ꯈꯔꯣꯝꯗ
ꯅꯪꯗꯤ ꯇꯝꯄꯥꯛꯇ ꯂꯩꯔꯣ ꯇꯝꯄꯥꯛꯇꯔꯣ ꯆꯤꯡꯗꯔꯣ
ꯑꯩꯈꯣꯏꯁꯤꯗꯤ ꯇꯪꯈꯥꯏ ꯇꯪꯈꯥꯏ ꯇꯪꯈꯥꯏ ꯆꯤꯡ ꯇꯪꯈꯥꯏ ꯇꯝ ꯇꯪꯈꯥꯏ
ꯈꯕꯔ ꯇꯥꯖ ꯃꯅꯤꯅ ꯅꯣꯏ ꯂꯩ
ꯊꯕꯛ ꯀꯟꯕꯗꯤ ꯅꯠꯇꯦꯗ ꯃꯇꯝ ꯃꯇꯝꯒꯤ ꯑꯗꯨꯃꯥꯏꯅ ꯆꯠꯄꯅꯦꯗ ꯂꯧꯒꯦ ꯃꯇ ꯃꯗꯅ
ꯑꯩꯣꯏꯁꯨ ꯈꯕꯔ ꯊꯤꯕꯤꯔꯣ
ꯁꯤꯇꯨꯋꯦꯁꯟꯁꯦꯒꯀꯣ ꯏꯔꯥꯡ ꯐꯠ ꯇꯅꯅ ꯅꯣꯏꯗꯤ ꯇꯝꯗꯔ ꯆꯤꯡꯗꯔꯣ
ꯆꯗ ꯂꯩꯑꯌꯦꯦ
ꯑꯣ
ꯆꯤꯡꯗꯅ ꯅꯨꯡꯉꯥꯏꯗ ꯃꯩ ꯅꯨꯡꯉꯥꯏꯇꯦ ꯏꯁꯤꯡꯁꯨ ꯅꯨꯡꯉꯥꯏꯇꯦ
ꯀ꯭ꯔꯤꯁꯤꯡ ꯑꯣꯏꯗꯣꯏꯔꯣ
ꯆꯁꯤꯡ ꯍꯥꯏꯔꯁꯨ ꯆꯁꯤꯡꯃꯛꯇꯕ ꯅꯠꯇꯕ ꯑꯗꯨꯝ ꯇꯝꯄꯥꯛꯇꯤ ꯑꯣꯏꯕꯀꯣ ꯑꯗꯨꯁꯨꯨꯝ ꯇꯝꯄꯥꯛꯒꯗꯤ ꯈꯦꯠꯅꯕ
ꯁꯤꯡꯗꯤ ꯀꯔꯤꯒꯤ ꯊꯣꯛꯇꯕ꯭ꯔꯣ
ꯏꯁꯤꯡ ꯏꯁꯤꯡ ꯇꯨꯔꯦꯜꯒꯤ ꯐꯪꯗꯦꯗ ꯇꯨꯔꯦꯂ ꯍꯥꯏꯗꯗ ꯍꯞꯇꯥ ꯑꯃꯗ ꯑꯃꯗꯛ ꯇꯥꯔꯦ
ꯑꯗꯨꯗꯤ ꯀꯗꯥꯏꯗꯒꯤ ꯂꯒꯅꯣ ꯑꯗꯨꯗꯤ
ꯏꯁꯤꯡ ꯂꯧꯕꯅꯤꯅ ꯁꯤꯦꯟꯇꯦ ꯑꯃꯗ ꯇꯦꯁꯇ ꯂꯧꯧꯕꯦ ꯍꯞꯇꯥ ꯑꯃꯗ ꯇꯨꯇꯤꯗ ꯑꯃꯔ ꯇꯥꯒꯅꯤ ꯑꯗꯨꯗꯒꯤ ꯑꯃꯨꯛ ꯇꯥꯔ ꯅꯣꯡ ꯆꯣꯡ ꯍꯧꯖꯤꯛ ꯗꯤ ꯅꯣꯡꯒꯦꯁ ꯉꯑꯦ
ꯅꯣꯏꯒꯤ ꯇꯣꯇꯤꯗꯣ ꯀꯗꯥꯏꯒꯤ ꯂꯧꯕ꯭ꯔꯥꯕ ꯆꯤꯡ ꯑꯗꯨꯒꯤ ꯂꯧꯔꯕꯝꯅꯤꯅ ꯆꯤꯡꯒꯤ ꯇꯨꯔꯦꯜꯗ
ꯃꯩꯅ ꯊꯥꯔ
ꯃꯤꯅꯤ ꯇꯔꯥ ꯄ꯭ꯔꯣ ꯑꯁ
ꯊꯥꯛꯛꯇꯒꯤꯦ ꯊꯥꯔꯕꯅꯦ
ꯈꯨꯟꯒꯤ ꯇꯦꯡꯀꯤ ꯑꯃꯗꯤ ꯑꯗꯨꯃꯥꯏꯅ ꯐ ꯂꯩꯔꯕꯅꯤꯅ ꯆꯤꯡꯗꯒꯤ ꯇꯨꯔꯦꯜ ꯑꯗꯨꯃꯥꯏꯅ ꯂꯩꯔꯒ ꯑꯗꯨꯃꯥꯏꯅ ꯁꯝꯂꯛꯂꯒ ꯑꯗꯨꯃꯥꯏꯅ ꯂꯧꯅꯒꯅꯤꯅꯦ ꯀꯩꯅꯣ
ꯑꯅꯦꯦ ꯁꯤꯤꯡꯗꯒꯔꯣ ꯅꯣ ꯇꯒꯤꯦꯔꯣꯗꯥꯥꯏꯗꯗꯒꯤꯔ ꯖꯤ ꯂꯣ ꯣꯣꯔ ꯑꯃ꯭ꯔꯣ
ꯑꯁ ꯉꯔꯥꯡ ꯌꯦꯡꯕꯒꯤ ꯄꯨꯡ ꯃꯔꯤꯗ ꯇꯨꯝꯃꯦ ꯑꯗꯨꯒꯤ ꯇꯨꯝꯁꯤꯠ ꯐꯥꯗ꯭ꯔꯦ ꯑꯃꯨꯛ
ꯅꯪꯗꯤ ꯀꯅꯥ ꯀꯅꯥꯗ ꯁꯞꯄꯣꯔꯠ ꯇꯧꯔꯤꯕꯣ
ꯑꯒꯤꯇ ꯃꯂ ꯁꯤꯈ ꯔꯦꯗ
ꯌꯦꯅ ꯂ ꯀꯥꯟꯅ ꯑꯩ ꯇꯦꯝꯗꯤ ꯍꯦꯉꯒꯂꯌꯦꯦ
ꯕ꯭ꯔꯥꯖꯤꯜꯁꯨ ꯁꯤꯈ꯭ꯔꯦ ꯐ꯭ꯔꯥꯥꯟꯁꯇꯉ ꯍꯥꯏꯔꯦ
ꯐ꯭ꯔꯥꯟꯁꯗ ꯑꯔꯖꯦꯟꯦꯟꯇꯤꯅꯥ ꯂꯩ ꯍꯥꯏꯔꯁꯤꯗꯤ
ꯑꯔꯖꯦꯟꯇꯤꯅꯥꯗꯤ ꯑꯩ ꯁꯞꯄꯣꯔꯠ ꯇꯧꯗꯦꯗ
ꯍꯣꯏꯅꯦ ꯃꯣꯏꯁꯨ ꯉꯝꯃꯟꯈꯦꯗ ꯁꯔꯁꯨ ꯌꯥꯔꯦ
ꯃꯣꯏꯁꯤ ꯑꯗꯨꯃꯥꯏꯅ ꯇꯧꯕ ꯃꯗꯥꯎ ꯐꯕ ꯏꯌꯥꯝꯕ ꯃꯦꯁꯤꯗꯣ ꯃꯣꯏꯅ ꯄꯥꯕ ꯀ ꯇ꯭ꯔꯤꯁꯤꯡꯒꯗꯤ ꯅꯣꯞ ꯉꯥꯛꯇꯅꯦꯕ
ꯑ
ꯔꯥꯎꯟ ꯑꯣꯐ ꯊꯥꯔꯇꯤ ꯇꯨ ꯗꯤꯁ ꯍꯧꯖꯤꯛ ꯔꯥꯎꯟ ꯑꯣꯐ ꯁꯤꯛꯁꯇꯤꯟ ꯑꯗꯨꯃꯥꯏꯅ ꯀꯟꯅ ꯀꯥꯎꯧꯔꯤꯅ ꯍꯧꯖꯤꯛ ꯍꯧꯖꯤꯛ ꯔꯥꯎꯟ ꯑꯣꯐ ꯁꯤꯛꯁꯇꯤꯟ ꯁ ꯃꯣꯏ ꯅꯣꯞꯄ ꯀꯟꯇ꯭ꯔꯤ ꯑꯃ ꯑꯗꯨꯃꯥꯏꯅ ꯄꯥꯕꯔꯅꯦꯕ ꯑꯦꯛꯖꯤꯞꯀ ꯃꯣꯏꯗꯣ ꯑꯦꯛꯖꯤꯞ
ꯑꯣ ꯅꯣꯏꯗꯤ ꯐꯣꯟꯗ ꯌꯦꯡꯕꯨꯔꯣ ꯇꯤꯚꯤꯗ ꯌꯦꯡꯕꯨꯔꯣ
ꯑꯁ ꯐꯣꯟꯗ ꯌꯦꯡꯉꯗꯦ ꯐꯣꯟꯗ ꯌꯦꯡꯕ ꯅꯨꯡꯉꯥꯏꯅ
ꯇꯨꯃꯤꯗ ꯌꯦꯜꯂꯨꯁꯨ ꯀꯨꯅ ꯐꯝꯕ ꯉꯝꯗꯦꯅ ꯍꯦꯛꯇ ꯇꯨꯝꯅꯤꯡꯉ
ꯑꯥ
ꯂ ꯂꯅ ꯑꯗꯅꯦ
ꯐꯣꯟꯣꯟ ꯑꯗꯨꯉꯥꯏꯅꯦ ꯍꯧꯖꯤꯛꯀꯥꯟꯗꯤ ꯆꯥꯎꯈꯠꯄ ꯃꯇꯝꯅꯤꯅ ꯃꯣꯏ ꯃꯁꯥ ꯃꯁꯥꯒꯤ ꯅꯨꯡꯉꯥꯏ ꯑꯗꯨꯃꯥꯏꯅ ꯂꯩꯕꯅꯤꯅꯕꯣ ꯂꯩꯀꯥꯏ ꯂꯩꯀꯥꯏꯗ ꯉꯥ ꯑꯗꯨꯃꯥꯏꯅ ꯆꯠꯂꯒ ꯌꯦꯡꯅꯗ꯭ꯔꯦꯕ
ꯌꯨꯝꯗꯕꯨ ꯂꯩꯀꯥꯏꯒꯤ ꯃꯤꯁꯤꯡ ꯃꯔꯨꯞꯁꯤꯡ ꯑꯗꯨꯃꯥꯏꯅ ꯂꯥꯛꯄ꯭ꯔꯗꯤ ꯄ꯭ꯔꯣꯖꯦꯛꯇꯔ ꯑꯗꯨꯃꯥꯏꯅ ꯂꯩ ꯌꯦꯡꯕ ꯌꯥꯏ ꯍꯥꯏꯅ ꯀꯩꯅꯣ
ꯑꯁꯨꯕꯣꯔ ꯁꯅꯥ ꯀꯥꯏ ꯁꯅ ꯆ
ꯑꯩꯗꯤ ꯏꯁꯄꯣꯔꯠꯁ ꯌꯥꯝ ꯄꯥꯝ ꯏꯁꯄꯣꯔꯠꯁꯦ ꯌꯥꯝꯅ ꯄꯥꯝꯕ ꯃꯤꯅꯦ
ꯄꯅꯁꯨ ꯎꯁꯅꯅ ꯀꯥꯏꯩꯅꯣ
ꯆꯍꯤꯅ ꯌꯥꯗ꯭ꯔꯦ ꯀꯩꯅꯣ ꯊꯥꯔꯇꯤ ꯄ꯭ꯂꯁ ꯍꯦꯡꯈ꯭ꯔꯦ
ꯍꯨꯏꯁ ꯍ ꯅꯨꯄꯤꯤꯁ ꯀꯔꯤꯣ ꯅꯨꯄꯤ ꯊꯦꯝꯕ ꯌꯥꯗꯦ ꯍꯦ ꯊꯥꯇ ꯍꯦꯜꯂꯗꯦ
ꯍ
ꯂꯩꯗꯤ ꯂꯩꯔꯝꯅꯦ ꯅꯪꯅ ꯊꯤꯡꯉꯤꯗꯕ ꯂꯣꯏꯔꯝꯅꯦꯕ
ꯂꯩꯔꯦ ꯍꯣꯏ ꯒꯥꯔꯜ ꯐ꯭ꯔꯦꯟ ꯑꯗꯨꯗꯤ ꯆꯦꯟꯁꯦ ꯆꯦꯟ ꯆꯦꯡꯈ꯭ꯔꯁꯤ ꯆꯦꯡꯈ꯭ꯔꯁꯤ ꯑꯗꯨꯃꯥꯏꯅ ꯍꯥꯏꯔꯕꯅꯦ
ꯂ ꯍꯣꯡꯒꯦꯔꯣꯁꯦꯡꯒꯦꯔꯣ
ꯑꯁ ꯆꯦꯟꯒꯅꯤ ꯍꯥꯏꯗꯤ ꯂꯝꯖꯦꯟ ꯌꯥꯝ ꯆꯦꯟꯕ ꯍꯩꯕꯅꯦ ꯑꯦ ꯁꯤꯀ꯭ꯔꯤꯒꯤ ꯃꯥꯡꯕ
ꯂꯍꯣꯕꯗꯤ ꯃꯥꯡꯗꯦ
ꯑꯦꯁ ꯆꯦꯟꯕꯅ ꯆꯦꯟꯕ ꯅꯃꯤꯠꯇ ꯆꯥꯔꯖ
ꯁꯤ ꯅꯤꯡꯕ ꯑꯗꯨꯔꯝꯥꯏꯔꯅꯦ
ꯦꯟ ꯆꯦꯟꯕ ꯅꯨꯃꯤꯠꯇꯣ ꯆꯥꯔꯖꯇ ꯑꯗꯨꯃꯥꯏꯅ ꯆꯪꯂꯒ ꯁꯥꯔꯚꯤꯁ ꯈꯔ ꯑꯗꯨꯃꯥꯏꯅ ꯇꯧꯕ ꯃ ꯈꯠꯔꯒ ꯑꯗꯨꯃꯥꯏꯅ ꯂꯣꯏꯔꯦ ꯑꯗꯨꯏꯁꯨ ꯍꯣꯂꯤ ꯃꯦꯔꯦꯖꯅꯦ ꯀꯩꯅꯣ
ꯅꯣꯏ ꯅꯣꯏ ꯁꯥꯏ ꯅꯣꯏ ꯁꯥꯏꯗꯤ ꯊꯕꯛ ꯇꯧꯕ꯭ꯔꯣ
ꯇꯧꯗꯦ ꯇꯧꯗꯦ ꯑꯗꯨ ꯃꯁꯥꯅ ꯑꯦ ꯃꯈꯣꯏꯗꯗꯤ ꯄꯩꯁꯥ ꯊꯣꯛꯑꯦ
ꯆ ꯎꯝ ꯎ
ꯒꯣꯔꯃꯦꯟꯒꯤ ꯊꯕꯛꯁꯨ ꯃꯁꯛ ꯈ ꯑꯩꯅ ꯊꯤꯅ ꯍꯦꯜꯂꯦꯗ
ꯑꯦ ꯌꯔꯦꯀꯣ ꯅꯨꯄꯤꯅ ꯃꯁꯛꯒꯨꯝ ꯐꯖꯕꯅꯦ ꯅꯨꯄꯥ ꯐꯤ ꯅꯨꯄꯤꯗꯤ ꯐꯖꯕꯅꯤꯗ ꯄꯥꯗꯤ ꯌꯨꯒꯨꯝꯕ ꯊꯥꯔꯗꯤ ꯃꯁꯛ ꯊꯤꯕ
ꯑꯩꯗꯤ ꯊꯛꯇꯤꯅ
ꯑꯗꯤ ꯊꯥꯛ ꯂꯗꯤ ꯐꯔꯦ ꯀꯩꯅꯣ
ꯑꯩꯒꯤ ꯗꯤ ꯄꯤꯗꯨ ꯌꯦꯡ ꯑꯩꯒꯤ ꯗꯤ ꯄꯤꯗꯨ ꯌꯦꯡꯉꯣꯗꯅ
ꯇꯇꯅꯦ
ꯑ
ꯅꯪꯒꯤ ꯕꯤꯄꯤ ꯁ ꯐꯇꯣ ꯍꯥꯞꯄ꯭ꯔꯛ ꯎꯗꯨꯗ
ꯑꯣ ꯑꯩ ꯍꯥꯞꯇꯦ ꯅꯍꯥꯟ ꯀꯛꯈ꯭ꯔꯦꯅꯦ
ꯁꯨꯣ ꯀꯇꯟꯗꯔꯣ
ꯀꯇꯣꯗꯗꯥ ꯑꯣꯏꯗꯤ ꯌꯥꯔ ꯑꯣꯏꯗ ꯀꯥꯏ ꯗ ꯗꯨꯄꯤꯗ ꯀꯥꯎꯊꯣꯛꯈ꯭ꯔꯅꯦꯦ ꯑꯗꯨꯗꯤ ꯄꯤꯔꯕ ꯄꯤꯔꯗꯤ ꯀꯠꯇ ꯂꯩꯗꯥ ꯑꯣꯏꯔ
ꯍꯥꯏꯦꯒ ꯐ꯭ꯔꯦꯟ
ꯅꯪ ꯑ ꯅꯪ ꯑꯍꯜꯂꯣ ꯅꯪꯅ ꯑꯍꯜꯂꯣ ꯃꯥꯅ ꯑꯍꯜꯂꯣ ꯃꯥꯗꯤ ꯆꯍꯤ ꯀꯌꯥ ꯁꯨꯔꯦ
ꯑꯩꯅ ꯍꯦꯜꯂꯦ ꯃꯥꯁꯨ ꯊꯥꯔꯇꯤ ꯄ꯭ꯂꯁꯅ
ꯎꯝ ꯐꯥꯏꯗ ꯅꯨꯄꯤꯗꯤꯀꯣ ꯊꯛꯇꯤ ꯍꯦꯜꯂꯗꯤ ꯑꯗꯨꯝ ꯒ꯭ꯌꯥꯟ ꯇꯥꯕ ꯃꯤꯅꯤ
ꯍꯣꯏ ꯃꯦꯆ꯭ꯔ ꯑꯣꯏꯔꯦ ꯃꯥꯁꯦ
ꯍ ꯐꯔ ꯐꯖꯅ ꯂꯨꯍꯔꯣ ꯀꯣꯏꯔꯛꯀꯦ ꯅꯪꯒꯤ ꯁꯛꯁꯨ ꯎꯔꯦ ꯅꯪꯒꯤ ꯏꯥꯁꯨ ꯗꯤꯄꯤꯗ ꯍꯥꯞꯕꯗ ꯎꯔꯦ ꯍꯧꯖꯤꯛꯇꯤ ꯈꯪꯉꯪꯔꯗꯤ ꯑꯗꯨꯝ ꯂꯥꯛꯑꯅꯤ
ꯏꯟꯚꯤꯇꯦꯁꯟ ꯀꯥ꯭ꯔꯠ ꯄꯤꯗ꯭ꯔꯁꯨ ꯌꯥꯈ꯭ꯔꯦꯀꯣ
ꯍꯦ ꯅꯪꯅ ꯀꯣꯖꯤꯩ ꯊꯝꯝꯕꯗꯣ
ꯁꯤꯒꯅꯦꯜꯗ ꯋꯥꯏꯐꯥꯏꯒꯤ ꯁꯤꯒꯅꯦꯜ ꯊꯤꯒꯕꯒꯨꯝꯅ ꯊꯤꯔꯦ ꯑꯗꯨꯒꯧ꯭ꯔꯒ ꯑꯗꯨꯗꯤ ꯑꯩꯒꯤ ꯂꯣꯀꯦꯁꯟꯗ
ꯋꯦꯗꯔꯁꯦ ꯋꯦꯗꯔꯁꯨ ꯌꯥꯗ꯭ꯔꯦꯅꯦꯍꯦ ꯑꯗꯨꯝ ꯃꯥꯡ ꯂꯥꯛꯑꯦ ꯊꯕꯛꯁꯨ ꯆꯠꯄ ꯌꯥꯗꯕ ꯁꯨꯕꯁꯨ ꯌꯥꯗꯕ ꯇꯨꯝꯃꯒ ꯑꯗꯨꯝ ꯂꯩꯕ ꯇꯥꯔ
ꯍꯛꯆꯥꯡ ꯁꯣꯛꯄ ꯃꯤꯁꯤꯡꯗꯤ ꯌꯥꯗꯕꯅꯤ ꯑꯁꯤꯒꯤ